ꯍꯜꯂꯣ
ꯍꯜꯂꯣ ꯇꯥꯕ꯭ꯔꯥ
ꯑꯣ ꯇꯥꯏꯌꯦ ꯀꯩꯗꯧꯔꯤꯅꯣ ꯑ ꯑꯗꯨꯝ ꯅꯨꯡꯉꯥꯏꯗ ꯍꯥ
ꯑꯗꯣ ꯂꯩꯔꯤꯌꯦ
ꯏ꯭ꯁ ꯊꯦꯡꯉꯦꯗ
ꯍꯣꯏ ꯊꯦꯡꯉꯦ ꯇꯨꯝꯅꯤꯡꯗꯕꯩꯅꯦ
ꯑꯁ ꯑꯩ ꯑꯩꯁꯨ ꯇꯨꯝꯒꯦ ꯇꯧꯕꯅꯦꯕ ꯑꯗꯣ ꯑꯁ ꯃꯤꯀꯞ ꯃꯤꯀꯞ ꯊꯣꯛꯂꯛꯄ ꯑꯗꯨꯒꯤ ꯑꯃꯨꯛꯀ ꯇꯨꯝꯗꯦ
ꯀꯩꯒꯤ ꯃꯤꯀꯞ ꯊꯣꯛꯏꯅꯣ
ꯅꯪꯗꯤ ꯀꯩꯒꯤꯅꯣ ꯑꯗꯨꯝ ꯅꯣꯛꫪꯒ ꯂꯩꯔꯤꯗꯤ
ꯑꯗꯨꯝ ꯅꯣꯛꯅꯤꯡꯕꯩꯅꯦ ꯀꯩꯅꯣ
ꯀꯩꯒꯤ ꯃꯔ ꯃꯔꯝ ꯂꯩꯗ ꯅꯣꯛꯅꯤꯡꯕ ꯃꯔꯝ
ꯃꯔꯝꯗꯤ ꯂꯩꯇꯦꯗ ꯑꯗꯨꯝ ꯅꯣꯛꯅꯤꯡꯕꯩ ꯑꯗꯨꯝ ꯅꯣꯛꯄꯅꯦ ꯃꯔꯝ ꯂꯩꯇ꯭ꯔꯗꯤ ꯅꯣꯛꯄ ꯌꯥꯗꯕ꯭ꯔꯣ
ꯌꯨꯝꯗꯔꯣ
ꯌꯨꯝꯗ ꯂꯩꯇꯦꯗ
ꯀꯗꯥꯢꯗ ꯂꯩꯕ
ꯃꯄꯥꯟꯗ ꯀꯣꯢꯆꯠ ꯆꯠꯂꯦ ꯑꯉꯥꯎꯕꯤ ꯃꯥꯜꯂ
ꯑꯦ ꯌꯥꯗꯦ ꯌꯥꯗꯦ ꯑꯁ ꯍꯧꯖꯤꯛ ꯌꯥꯝ ꯊꯦꯡꯉꯦꯀꯣ ꯆꯠꯂꯣ ꯆꯠꯂꯒ ꯇꯨꯝꯃꯨꯔꯣ
ꯐꯥꯒꯤ ꯇꯧꯕꯅꯦ ꯊꯥꯖꯕ꯭ꯔꯣ
ꯗꯨꯗꯤ ꯀꯩ
ꯍꯥ
ꯑꯗꯨꯗꯤ ꯀꯔꯤꯅꯣ
ꯑꯗꯨꯝ ꯐꯝꯃꯒ ꯂꯩ ꯐꯥꯒꯤ ꯇꯧꯕꯅꯦ
ꯀꯩ ꯃꯊꯦꯜ ꯆꯥꯔꯒꯦ
ꯑꯩ ꯉꯁꯤꯗꯤ ꯆꯥꯛ ꯆꯥꯔꯛꯇꯦ ꯑꯗꯨꯗꯤ ꯈꯪꯗꯦ ꯑꯗꯨꯒꯤ
ꯀꯩꯒꯤ ꯆꯥꯗꯕ
ꯆꯔꯥ ꯍꯦꯜꯂꯦ
ꯋꯥꯁꯤꯡ ꯇꯧꯔꯤꯔꯣ ꯍꯣꯏ
ꯅꯠꯇꯦ ꯆꯥꯛ ꯂꯝꯗꯕꯩ
ꯍꯣꯏꯁ‌ ꯅꯪꯗꯤ ꯆꯥꯛ ꯂꯥꯗ꯭ꯔꯁꯨ ꯌꯥꯕ
ꯉꯁꯤꯗꯨ ꯆꯥꯛ ꯊꯣꯡꯅꯤꯡꯗ꯭ꯔꯕ ꯑꯗꯨꯒꯤ ꯆꯥꯛ ꯊꯣꯡꯅꯤꯡꯗ꯭ꯔꯕ ꯑꯗꯨꯒꯤ
ꯎꯝ ꯅꯪꯕꯨ ꯀꯩꯗꯉꯩ ꯆꯥꯛ ꯊꯣꯡꯉꯒ ꯂꯩꯕ꯭ꯔꯅꯦ
ꯑꯩ ꯏꯟꯁꯥꯡ ꯑꯗꯨꯝ ꯊꯣꯡꯉꯦ ꯑꯗꯣ ꯉꯁꯤꯗꯤ ꯇꯥꯅꯤꯡꯗ꯭ꯔꯥꯕ ꯑꯗꯨꯏ ꯑꯁ ꯊꯣꯡꯉꯔꯣꯏꯒꯦꯅ ꯑꯗꯨꯝ ꯈꯜꯂꯒ ꯑꯗꯨꯝ ꯊꯣꯡꯗ꯭ꯔꯥꯕ
ꯅꯪ ꯉꯁꯤꯗꯤ ꯋꯥ ꯉꯥꯡꯑꯣ ꯉꯁꯤꯗꯤ ꯅꯪ ꯋꯥ ꯑꯉꯥꯡꯕꯗ ꯌꯥꯝ ꯀꯣꯟꯐꯤꯗꯦꯟ ꯑꯣꯏꯔꯝꯃꯤꯅꯦ
ꯏꯁ ꯂꯩꯇ꯭ꯔꯗꯤ ꯀꯩꯅꯣ ꯁꯨꯃꯥꯏꯅ ꯑꯗꯨꯝ ꯇꯧꯋꯤꯁꯤꯗꯤ
ꯅꯪ ꯑꯣꯏꯔꯦ ꯑꯩꯉꯣꯟꯗ ꯅꯣꯛꯀꯅꯣ ꯍꯥꯏꯔꯒ ꯅꯪ ꯀꯩꯒꯤ ꯅꯣꯛꯏꯅꯣ
ꯅꯪ ꯅꯪ ꯃꯤ ꯌꯦꯡꯕ ꯌꯥꯗ꯭ꯔꯦ ꯍꯥꯏ꯭ꯕꯅꯤꯗꯥ
ꯅꯪꯕꯨ ꯑꯩꯉꯣꯟꯗ ꯎꯔꯤꯕꯣꯅꯦ
ꯈꯪꯗꯦ ꯑꯩꯒꯤ ꯏꯃꯦꯖꯤꯅꯦꯁꯟ ꯈꯛꯇꯅꯤ ꯅꯌꯥ ꯈꯛꯇ ꯎꯕ
ꯅꯪꯗꯤ
ꯑꯩꯁꯨ ꯑꯗꯨꯝ ꯇꯧꯔꯝꯅꯤ
ꯑꯌꯥꯍ ꯍꯣꯏ ꯍꯣꯏ ꯅꯣꯛꯀꯅꯨ
ꯀꯔꯤꯅꯣ ꯍꯥꯏꯌꯨꯅꯦ ꯑꯩ ꯈꯪꯇꯦ ꯍꯧꯖꯤꯛ ꯏꯁꯤꯡ ꯊꯛꯅꯤꯡꯕ ꯐꯥꯎꯋꯤꯅꯦ
ꯑꯩꯁꯨ ꯊꯛꯅꯤꯡꯉꯦ ꯅꯪ ꯍꯥꯏꯕꯩ
ꯑꯏꯁ ꯀꯩꯔꯤꯅꯣ ꯀꯤꯠꯆꯟꯗ ꯆꯠꯂꯒ ꯊꯛꯎ ꯀꯩꯅꯣ
ꯏꯁꯤꯡꯁꯨ ꯂꯩꯇ꯭ꯔꯦ
ꯀꯩꯒꯤꯅꯣ
ꯑꯩ ꯏꯁꯤꯡꯁꯨ ꯄꯨꯁꯤꯟꯗ꯭ꯔꯥꯕ
ꯍꯥꯏꯗꯤ ꯀꯤꯠꯆꯟꯗ ꯆꯠꯂꯒ ꯀꯤꯠꯆꯟꯗ ꯆꯠꯂꯒ ꯊꯛꯎꯗꯅ
ꯀꯤ ꯀꯤꯆꯟꯗꯨ ꯁꯣꯗꯨ ꯂꯣꯟꯈ꯭ꯔꯦꯕ
ꯍꯥꯡꯉꯣꯗꯅ ꯑꯃꯨꯛꯀ
ꯍꯧꯒꯠꯅꯤꯡꯗꯦ
ꯑꯁ ꯌꯥꯝ ꯇꯟꯕ ꯃꯤ ꯍꯥꯏꯔꯗꯤ ꯑꯗꯨꯅꯤꯕ
ꯑꯗꯨꯅꯤꯕ
ꯈ꯭ꯋꯥꯏꯗꯒꯤ ꯇꯟꯕ ꯃꯤꯗꯤ ꯅꯪ ꯑꯣꯏꯔꯝꯃꯦ
ꯑꯁ ꯅꯪ ꯍꯦꯜꯂꯤꯗꯨꯗꯤ
ꯅꯪꯅꯦ
ꯅꯪꯅꯦ
ꯗꯥꯏꯌꯦꯗ ꯑꯩꯗꯤ ꯑꯁ ꯑꯩꯗꯤ ꯏꯁꯤꯡ ꯊꯛꯅꯤꯡꯗꯦ ꯑꯗꯨ ꯑꯩ ꯑꯩꯗꯤ ꯍꯧꯖꯤꯛ ꯒꯥꯔꯤꯗ ꯂꯩ ꯒꯥꯔꯤꯗ ꯇꯣꯡꯉꯒ ꯂꯩꯔꯕ ꯑꯗꯨꯝ
ꯀꯩꯒꯤ ꯑꯁꯨꯛ ꯌꯥꯝ ꯊꯦꯡꯉꯒ ꯀꯩꯒꯤ ꯀꯔꯤ ꯇꯧꯏꯅꯣ
ꯌꯨꯝ ꯆꯪꯒꯦ ꯇꯧꯕ
ꯅꯪ ꯌꯨꯝꯗ ꯂꯩꯗꯕ꯭ꯔꯣ
ꯑꯩꯈꯣꯏ ꯑꯩꯈꯣꯏ ꯎꯝ ꯑꯥ ꯑꯥ ꯈꯣꯏ ꯄꯨꯄꯨꯒꯤ ꯃꯆꯥ ꯀꯣ ꯃꯥ ꯌꯦꯡ ꯉꯁꯤ ꯄꯣꯛꯄ ꯅꯨꯃꯤꯠꯅꯦꯕ
ꯎꯝ
ꯑꯗꯨꯒꯤ ꯆꯥꯛ ꯆꯥꯔꯨꯕ ꯆꯠꯄ ꯑꯗꯨꯗꯨꯒꯤ ꯏꯟꯁꯥꯡꯗꯣ ꯊꯨꯝ ꯌꯥꯛꯄ
ꯎꯝ ꯅꯨꯄꯤ ꯄꯣꯛꯄ꯭ꯔꯥ ꯅꯨꯄꯥ ꯄꯣꯛꯄ꯭ꯔꯥ
ꯃꯥꯒꯤ ꯄꯣꯛꯄ ꯅꯨꯃꯤꯠ ꯍꯥꯏꯗꯤ ꯃꯥꯒꯤ
ꯆꯍꯤ ꯀꯣ ꯆꯍꯤ ꯇꯔꯥ ꯇꯔꯥꯃꯔꯤ ꯃꯔꯤ ꯁꯨꯕꯒꯤꯅꯦꯕ ꯑꯗꯨꯗꯒꯤ ꯑꯣꯛꯁꯥ ꯆꯥꯕ ꯑꯗꯣ ꯌꯥꯝ ꯊꯨꯝꯃꯜꯂꯦꯕ
ꯑꯣ ꯑꯩ ꯑꯉꯥꯡ ꯄꯣꯛꯄꯅꯤꯅ ꯇꯥꯍꯧ ꯇꯥꯍꯧꯔꯕ ꯑꯗꯨꯒꯤ
ꯇꯜꯂꯦꯍꯦ
ꯑꯣ ꯊꯧꯎꯔꯣ ꯊꯧꯎꯔꯣ ꯅꯨꯡꯉꯥꯏꯕꯤꯗꯦ ꯏꯁꯤꯡ ꯊꯧꯎꯔꯣ
ꯂꯩꯔꯨꯔꯣꯗꯅ ꯑꯗꯨꯗꯤ ꯉꯍꯥꯛꯇꯪ ꯈꯥꯝꯍꯜꯂꯒ
ꯊꯦꯡꯉꯦ ꯀꯗꯥꯏ ꯀꯗꯥꯏꯗ ꯂꯧꯕ ꯆꯠꯇꯣꯏꯅꯣ
ꯑꯗꯨꯝ ꯗꯨꯀꯥꯟ ꯍꯥꯡꯕ ꯑꯃꯗ ꯆꯠꯂꯣ
ꯍꯧꯖꯤꯛꯕꯨ ꯀꯅꯥ ꯗꯨꯀꯥꯟ ꯍꯥꯡꯅꯔꯤꯕ꯭ꯔꯣ ꯁꯨꯞꯍꯥꯡ ꯍꯥꯡꯇꯦ ꯍꯧꯖꯤꯛ ꯄꯨꯡ ꯀꯌꯥꯅꯣ ꯌꯦꯡꯉꯣ
ꯑꯣ ꯍꯣꯏ ꯑꯗꯨ ꯇꯔꯥꯗꯤ ꯊꯥꯛ ꯎꯔꯅꯨ
ꯑꯗꯨꯒꯤꯅꯤ
ꯎꯝ ꯇꯨꯃꯤꯟ ꯂꯩꯔꯣ ꯑꯗꯨꯗꯤ
ꯇꯨꯃꯤꯟ ꯂꯩꯒꯗꯕ ꯑꯁ ꯉꯝꯗꯕ
ꯅꯨꯡꯉꯥꯏꯕꯤꯗꯦꯗ ꯅꯪꯁꯦ
ꯅꯨꯡꯉꯥꯏꯕꯤꯌꯨ ꯍꯥꯏꯗꯦ ꯅꯪꯕꯨ
ꯃꯤ ꯅꯨꯡꯉꯥꯏꯇꯕꯗꯩꯩ ꯍꯥꯏꯔꯗꯤ ꯀꯩꯒꯤꯅꯣ ꯅꯪ ꯁꯥꯎꯔꯤꯁꯤꯅ
ꯑꯩ ꯑꯩꯩꯅ ꯀꯩꯗꯧꯉꯩ ꯁꯥꯎꯔꯒꯦꯅꯦ ꯅꯪꯕꯨ
ꯅꯪ ꯍꯧꯖꯤꯛ ꯇꯨ ꯑꯩꯉꯣꯟꯗ ꯁꯥꯎꯔ ꯍꯥꯏꯗꯨꯗꯤ
ꯑꯗꯨꯗꯤ ꯅꯪ ꯅꯪ ꯀꯣꯛ ꯁꯣꯅꯣ ꯆꯨꯕ ꯑꯣꯏꯔꯝꯅꯤ
ꯑꯗꯨꯒꯨꯝꯕꯗꯨ ꯍꯥꯏꯒꯅꯨ ꯍꯥꯏꯕ ꯑꯩ ꯅꯉꯣꯟꯗ
ꯑꯩ ꯒꯌ꯭ꯥꯟ ꯇꯥꯔꯦ
ꯅꯣꯛꯀꯥꯅꯨ ꯍꯥꯏꯕ
ꯅꯪ ꯀꯔꯤꯅꯣ ꯍꯥꯏꯕ
ꯑꯩ ꯀꯩꯗꯧꯔꯒꯦ
ꯄꯦꯄꯥꯛ ꯄꯦꯄꯥ ꯉꯥꯡꯔꯒ ꯂꯩꯔꯦ
ꯉꯥꯡꯗ꯭ꯔꯗꯤ ꯀꯩꯅꯣ
ꯑꯥꯏ꯭ꯁ ꯀꯃꯥꯏ ꯇꯧꯅꯨ
ꯁꯨꯃꯥꯏ ꯉꯥꯡꯗ꯭ꯔꯗꯤ ꯀꯃꯥꯏ ꯍꯤꯡꯗꯣꯏꯅꯣ
ꯑꯣ ꯆꯨꯝꯃꯤ ꯆꯨꯝꯃꯤ ꯑꯩ ꯀꯥꯎꯔꯨꯕ ꯑꯁ ꯁꯥꯎꯕꯤꯕ ꯌꯥꯗꯦꯀꯣ ꯉꯥꯛꯄꯤꯌꯣ
ꯑꯗꯨꯅꯦ ꯍꯥꯏꯕ ꯀꯩꯒꯤ ꯁꯥꯎꯗꯣꯏꯅꯣ ꯑꯈꯣꯏꯗꯤ ꯏꯪ ꯇꯞꯄ ꯃꯤꯅꯦ
ꯑꯣ ꯑꯣ ꯃꯥꯅꯦ ꯃꯥꯅꯦ ꯑꯩ ꯀꯥꯎꯈ꯭ꯔꯦ
ꯁꯨꯀꯁꯥꯎ ꯁꯥꯎꯗꯕꯅꯤ ꯑꯈꯣꯏꯗꯤ
ꯍꯣꯠ ꯆꯠ ꯆ ꯆ ꯑꯗꯨꯝ ꯇꯧꯕꯅꯦ ꯍꯣꯏ ꯍꯣꯏ
ꯎꯝ ꯍꯣꯏ
ꯍꯧꯖꯤꯛꯀꯥꯟꯗꯒꯤ ꯑꯗꯨꯝ ꯅꯨꯡꯉꯥꯏ ꯍꯣꯏ ꯍꯧꯖꯤꯛꯀꯥꯟꯗꯤ ꯅꯪꯗꯤ ꯀꯔꯤ ꯀꯔꯤ ꯇꯧꯔꯦ
ꯎꯝ ꯑꯗꯨꯝ ꯀꯣꯏꯆꯠ ꯆꯠꯂꯦ ꯌꯨꯝ ꯆꯠꯂꯦ ꯃꯄꯥꯟ ꯊꯣꯛꯑꯦ ꯌꯨꯝ ꯆꯠꯂꯦ ꯃꯄꯥꯟ ꯊꯣꯛꯑꯦ ꯆꯥꯛ ꯆꯥꯔꯦ ꯄꯣꯊꯥꯔꯦ ꯑꯗꯨꯒꯨꯝꯕ ꯈꯛꯇꯅꯦ ꯑꯇꯩꯗꯤ ꯀꯔꯤꯁꯨ ꯇꯧꯗꯦ
ꯌꯨꯝ ꯌꯨꯝ ꯆꯠꯂꯦ ꯍꯥꯏꯗꯥꯏꯅꯦ ꯅꯪ ꯅꯪ ꯍꯧꯖꯤꯛꯇꯤ ꯀꯗꯥꯏ ꯂꯩꯕ
ꯑꯩ ꯍꯥꯏꯕꯗꯤ ꯑꯩꯒꯤ ꯑ ꯊꯥꯒꯤ ꯔꯨꯇꯤꯟꯗꯨ ꯍꯥꯏꯕꯅꯤ ꯍꯧꯖꯤꯛꯇꯤ ꯌꯨꯝꯗ ꯂꯩꯌꯦ ꯀꯩꯅꯣ
ꯌꯨꯝꯗ ꯆꯠꯂꯦ ꯍꯥꯏꯗꯤ ꯀꯗꯥꯏꯗꯅꯣ ꯍꯥꯏꯕꯅꯦ
ꯑꯗꯨꯗꯤ ꯑꯩꯒꯤ ꯎꯝ ꯑꯩꯅ ꯀꯩꯅꯣ ꯍꯣꯜꯗꯦ ꯇꯧꯕꯗꯣ ꯑꯗꯨ ꯍꯥꯏꯕꯅꯦ
ꯅꯪ ꯍꯥꯏꯌꯣ ꯅꯪ ꯍꯧꯖꯤꯛ ꯒ꯭ꯌꯥꯟ ꯇꯥꯕ ꯅꯪꯅ ꯍꯥꯏꯕ꯭ꯔ
ꯍꯣꯏ ꯑꯩ ꯒ꯭ꯌꯥꯟ ꯇꯥꯌꯦ ꯅꯪ ꯇꯥꯗꯕ꯭ꯔꯣ
ꯅꯪꯒꯤ ꯈꯨꯍꯥꯏꯗꯤ ꯌꯨꯝꯗ ꯑꯃꯨꯛꯀ ꯆꯠꯂꯦ ꯍꯥꯏꯗꯤ ꯅꯪ ꯍꯧꯖꯤꯛ ꯀꯩꯅꯣꯝꯗꯤ ꯂꯩꯕ ꯃꯥꯜꯂꯦꯗꯅ
ꯊꯣꯛꯑꯦ ꯌꯨꯝ ꯆꯠꯂꯦ ꯃꯄꯥꯟ ꯊꯣꯛꯑꯦ ꯀꯩꯅꯣ ꯑꯗꯨꯝ ꯉꯁꯤ ꯍꯣꯜꯗꯦ ꯇꯧꯕꯗꯨ ꯑꯩꯅ ꯇꯧꯕ
ꯑꯗꯨꯅꯦ ꯌꯨꯝꯗ ꯑꯃꯨꯛ ꯍꯜꯂꯛꯑꯦ ꯍꯥꯏꯗꯣꯏꯅꯦꯕ
ꯎꯝ ꯍꯣꯏ ꯍꯣꯏ ꯅꯪ ꯆꯨꯝꯃꯦ ꯆꯨꯨꯝꯃꯦ
ꯍꯩꯇꯗꯤ ꯇꯥꯛꯄꯤꯌꯣ ꯈꯣꯠꯂꯣ ꯍꯥꯏꯌꯣꯕ ꯑꯗꯨꯝ ꯂꯥꯟꯕꯗꯣ ꯅꯨꯡꯉꯥꯏꯗꯦꯕ
ꯍꯣꯏ ꯆꯤꯆꯦ
ꯍꯣꯏ ꯑꯗꯨꯅꯤ
ꯅꯪꯁꯦ ꯑꯉꯥꯡ ꯌꯥꯝ ꯃꯥꯜ ꯑꯉꯥꯡ ꯑꯉꯥꯡ ꯃꯥꯜꯕꯨ ꯑꯉꯥꯡ ꯅꯪꯁꯦ ꯌꯥꯝ ꯑꯉꯥꯡ ꯑꯣꯏꯌꯦꯀꯣ
ꯑꯉꯥꯡꯅꯦ ꯑꯉꯥꯡ ꯅꯠꯇ꯭ꯔꯗꯤ ꯑꯍꯟꯅꯦꯅ ꯈꯟꯕ꯭ꯔꯣ
ꯈꯪꯗꯦ ꯅꯪꯒꯤ ꯋꯥꯉꯥꯡꯅꯤ ꯌꯥꯝ ꯑꯍꯟꯒꯨꯝ ꯇꯥꯕ ꯑꯩꯗꯤ ꯕꯨꯕꯣꯛꯂ ꯈꯜꯂꯨꯕ
ꯑꯉꯥꯡꯅꯤ ꯅꯪꯅ ꯍꯜꯂꯝꯅꯤ ꯑꯩꯉꯣꯟꯗ
ꯑꯗꯨꯅꯦ ꯑꯗꯨꯒꯤꯅꯦ ꯍꯥꯏꯗꯣ
ꯅꯪꯗꯤ ꯌꯥꯝ ꯍꯟꯕ ꯃꯥꯜꯂꯦ
ꯍꯣꯏ ꯃꯥꯅꯦ
ꯊꯂꯦ ꯃꯤꯁꯤꯡꯁꯦ
ꯑꯗꯨꯅꯦ ꯅꯪꯁꯦ ꯅꯪ ꯅꯪꯒꯤ ꯈꯣꯟꯖꯦꯜ ꯇꯥꯕꯁꯦ ꯕꯨꯕꯣꯛ ꯆꯠꯄ ꯉꯝꯗꯅ ꯔꯨꯝꯗ ꯂꯩ ꯍꯤꯞꯂ ꯂꯩꯕ ꯃꯈꯣꯟ ꯃꯥꯟꯕ ꯈꯨꯅꯣꯛꯇꯨꯒ
ꯀꯩꯁꯨ ꯀꯥꯏꯗꯦꯅ ꯅꯪꯅ ꯑꯗꯨꯃꯥꯏꯅ ꯍꯥꯏꯔ ꯇꯥꯔꯁꯨ ꯑꯩꯗꯤ ꯑꯉꯥꯡꯅꯤ
ꯑꯉꯥꯡ ꯑꯣꯏꯔꯗꯤ ꯐꯥꯔꯦꯕ ꯑꯗꯣ ꯈꯣꯟꯖꯦꯟ ꯇꯥꯕ ꯀꯥꯟꯗꯗꯤ ꯀꯩꯅꯣꯝ ꯀꯩꯅꯣꯝ ꯃꯣꯏ ꯑꯥ ꯑꯩꯒꯤ ꯋꯥꯈꯜ ꯅꯨꯡ ꯅꯨꯡꯉꯥꯏꯇꯕ ꯐꯣꯡꯗꯣꯛ ꯑ ꯍꯧꯕꯗꯣ ꯍꯥꯏꯗꯤ ꯑꯍꯟ ꯑꯣꯏꯔꯗꯤ ꯍꯤꯡꯕ ꯃꯇꯝꯁꯦ ꯀꯨꯏꯗꯦꯗꯅ ꯍꯥꯏꯗꯤ ꯆꯍꯤ ꯍꯥꯏ ꯇꯝꯕ ꯉꯝꯗꯦꯕ ꯆꯍꯤ ꯑꯅꯤ ꯑꯍꯨꯝ ꯂꯩꯗꯤ ꯑꯗꯨꯝ ꯆꯠꯄ
ꯑꯗꯨ ꯅꯪ ꯅꯪꯅ ꯈꯣꯡꯖꯦꯜ ꯈꯣꯟꯖꯦꯜ ꯍꯥꯏꯗꯣ ꯑꯩꯒꯤ ꯅꯠꯇꯦ ꯅꯪꯒꯤ ꯇꯥꯕꯅꯦ ꯍꯥꯏꯗꯤ ꯅꯪꯅ ꯑꯍꯟ ꯃꯥꯜꯂꯦꯅ ꯈꯟꯕꯗꯨ ꯅ ꯅꯪꯒꯤ ꯈꯣꯟꯖꯦꯜꯅꯦꯕ ꯑꯩꯒꯤ ꯅꯠꯇꯦꯕ
ꯅꯠꯇꯦꯕ ꯅꯪ ꯍꯧꯖꯤꯛ ꯍꯥꯏꯔꯤꯗꯨ ꯅꯪꯒꯤ ꯈꯣꯟꯖꯦꯜꯅꯦ ꯑꯍꯟ ꯁꯤꯔꯝꯗꯥꯏ ꯁꯤꯔꯝꯗꯥꯏꯗꯒꯤ ꯀꯩꯅꯣꯝ ꯇꯧꯕ ꯐꯥꯏ ꯐꯥꯏ
ꯅꯪꯒꯤ ꯈꯣꯡꯖꯦꯜꯅꯦꯕ
ꯍꯧꯖꯤꯛꯇꯤ ꯇꯨꯝꯅꯤꯡꯕꯁꯨ ꯐꯥꯎꯋꯤꯗ
ꯑꯣ ꯇꯨꯝꯃꯣꯗꯅꯥ ꯑꯗꯨꯗꯤ
ꯇꯨꯝꯅꯤꯡꯉꯥꯏꯗꯣ ꯑꯩꯈꯣꯏꯗ ꯀꯩꯅꯣ ꯑꯩ ꯁꯤ ꯑꯩ ꯂꯝꯕꯤ ꯆꯠꯂꯦ ꯍꯥꯏꯗꯥꯏꯅꯦ ꯁꯨꯃꯥꯏꯅ ꯒꯥꯔꯤꯖꯦ ꯐꯅꯤꯡꯉꯥꯏ ꯂꯝꯕꯤꯗ ꯆꯠꯂꯤꯕ ꯍꯣꯏ ꯑꯩ ꯑꯩ ꯒꯥꯔꯤ ꯊꯧꯗꯦ ꯗ꯭ꯔꯥꯏꯚꯔ ꯅꯠꯇꯦ ꯑꯩ
ꯗꯨꯨꯝ ꯍꯥꯏꯌꯣꯗꯅ ꯃꯣꯏꯗ ꯈꯤꯇꯪ ꯊꯨꯅ ꯆꯠꯂꯣꯅ ꯑꯩ ꯌꯨꯝ ꯌꯥꯝ ꯍꯟꯅꯤꯡꯉꯦꯅ ꯍꯥꯏꯔꯣ
ꯑꯗꯨꯗꯤ ꯍꯤꯗꯥꯛꯁꯨ ꯆꯥꯁꯜꯂꯣ ꯏꯁꯤꯡ ꯃꯌꯥꯝ ꯊꯛꯆꯜꯂꯣ ꯏꯁꯤꯡꯁꯨ ꯂꯩꯇꯦ ꯅꯨꯡꯉꯥꯏ
ꯏꯁꯤꯡꯁꯨ ꯑꯗꯨꯅꯦ ꯅꯪꯁꯦ ꯀꯩꯅꯣ ꯅꯨꯡꯉꯥꯏꯕꯤꯗꯦ ꯅꯨꯡꯉꯥꯏꯕꯤꯗꯦ ꯍꯥꯏ ꯑꯗꯨꯝ
ꯅꯨꯡꯉꯥꯏꯕꯤꯗꯦꯕꯤ ꯅꯨꯡꯉꯥꯏꯕꯤꯗꯕ ꯍꯣꯏꯅꯦ
ꯀꯩꯅꯣ ꯍꯥꯏꯕꯗꯨ
ꯅꯨꯡꯉꯥꯏꯇꯕꯩꯅꯦ ꯑꯁꯦꯡꯕ
ꯀꯤꯒꯤꯅꯣ ꯍꯥꯏꯕꯅꯦ ꯑꯗꯨꯕꯨ
ꯑꯗꯨꯗꯤ ꯅꯪꯅ ꯏꯁꯤꯡ ꯐꯥꯎ ꯊꯛꯅꯤꯡꯉꯥꯏ ꯂꯩꯇꯦ ꯍꯥꯏꯔꯗꯤ ꯌꯣ ꯌꯥꯝ ꯅꯨꯡꯉꯥꯏ ꯍꯥꯏꯗꯣꯏꯔꯣ ꯑꯩꯕꯨ
ꯂꯝꯕꯤ ꯆꯠꯄꯒꯤꯅꯤ ꯀꯩꯅꯣ ꯂꯝꯕꯤ ꯆꯠꯄꯩꯗꯤ ꯑꯗꯨꯝ ꯑꯗꯨꯝ ꯈꯔ ꯃꯇꯥꯥꯡ ꯃꯇꯥꯡꯅꯦ ꯑꯗꯨꯨꯝ ꯋꯥꯕ ꯇꯕ
ꯗꯨꯝ ꯇꯥꯔꯦꯖꯦ ꯑꯗꯨꯝꯗꯤ ꯆꯥꯄ ꯃꯥꯜꯂꯦ
ꯍꯣꯏ ꯋꯥꯕꯇꯕꯅꯤ
ꯅꯪꯁꯨ ꯇꯨꯝꯅꯤꯡꯕ ꯃꯥꯜꯂꯦ
ꯎꯝ ꯈꯤꯇꯪ ꯇꯨꯝꯅꯤꯡꯉꯤ ꯅꯪꯒꯤ ꯈꯣꯡꯖꯦꯜ ꯇꯥꯕꯁꯦ ꯇꯨꯝꯅꯤꯡꯁꯜꯂꯦ
ꯇꯂꯤ ꯇꯨꯝꯃꯣ ꯑꯗꯨꯗꯤ
ꯑꯁ ꯑꯗꯨꯔ ꯅꯪꯉꯣꯟꯗ ꯋꯥꯔꯤ ꯈꯤꯇꯪ ꯁꯥꯟꯅꯈꯤꯒꯦ ꯀꯩꯅꯣ ꯁꯥꯟꯅꯅꯤꯡꯗ꯭ꯔꯕꯣ
ꯁꯥꯅꯕꯕꯨꯗꯤ ꯁꯥꯟ ꯑꯣ ꯑꯁ ꯅꯨ ꯑꯥ ꯅꯨꯡꯁꯤꯗ ꯍꯣꯏ ꯁꯅꯥꯕꯤꯒꯦꯗ ꯍꯌꯦꯡ ꯍꯪꯆꯤꯠ ꯈꯪꯗꯕ ꯃꯤꯁꯤꯡꯕꯨ
ꯑꯁ ꯅꯪꯁꯨ ꯑꯗꯨꯃꯥꯏꯟ ꯍꯥꯏꯒꯅꯨ ꯀꯩꯅꯣ
ꯀꯔꯤꯅꯣ ꯑꯩꯗꯤ ꯑꯁꯦꯡ ꯑꯁꯦ ꯍꯥꯏꯕꯅꯤ
ꯍꯣꯏ ꯍꯣꯏ ꯌꯥꯔꯅꯤ
ꯀꯩꯅꯣꯗ ꯅꯪꯁꯨ ꯄꯦ ꯄꯥ ꯄꯦꯄꯥ ꯇꯧꯔꯒ
ꯀꯩꯅꯣ ꯀꯩ ꯄꯦ ꯄꯥ ꯄꯦ ꯄꯥ ꯇꯧꯒꯦ ꯑꯩ ꯀꯔꯤꯁꯨ ꯇꯧ
ꯑꯗꯨꯝ ꯃꯊꯟꯇ ꯂꯣꯏꯅ ꯀꯦꯝꯅꯕ ꯉꯥꯡꯗꯅ
ꯍꯣꯏ ꯑꯗꯨꯗꯤ ꯑꯩ ꯑꯩꯉꯣꯟꯗ ꯀꯩ ꯉꯥꯡꯉꯣ ꯍꯥꯏꯅꯣ ꯉꯁꯥꯏꯗꯤ ꯌꯥꯝ ꯉꯥꯡꯉꯦ ꯍꯥꯏꯇꯥꯏ ꯑꯗꯨꯒꯤꯅꯦ ꯀꯔꯤꯁꯨ ꯉꯥꯡ
ꯑꯗꯨ ꯑꯗꯨꯒꯤꯅꯦ ꯍꯧꯖꯤꯛꯇꯤ ꯅꯪ ꯇꯨꯝꯅꯤꯡꯕ ꯃꯥꯜꯂꯦ ꯍꯥꯏꯗꯣ ꯗꯨꯝ ꯋꯥꯔꯤꯁ
ꯅꯠꯇꯦ ꯅꯪꯅ ꯅꯪꯅ ꯍꯥꯏꯃꯜꯂꯦ ꯍꯥꯏꯕꯩ ꯍꯥꯏꯗ꯭ꯔꯕꯅꯦ
ꯇꯅꯤꯡꯗꯦ
ꯇꯥꯅꯤꯡꯗ꯭ꯔꯁꯨ ꯇꯥꯗꯧꯕ ꯇꯥꯕ
ꯑꯗꯨꯅꯦ ꯇꯔꯒ ꯂꯩꯗꯨꯗꯤ
ꯇꯥꯎ ꯇꯥꯎ
ꯇꯥꯥꯏꯃꯤ
ꯎꯝ ꯀꯩ ꯇꯥꯒꯦ ꯍꯧꯖꯤꯛꯇꯣ
ꯀꯩ ꯇꯒꯦ ꯍꯧꯖꯤꯛ ꯍꯧꯖꯤꯛꯇꯣ ꯑꯗꯨꯈꯛ ꯑꯗꯨ ꯇꯥꯏ ꯀꯩꯁꯨ
ꯀꯩ ꯇꯥꯒꯦ ꯍꯧꯖꯤꯛꯇꯤ
ꯀꯩ ꯇꯒꯦ ꯍꯧꯖꯤꯛꯇꯤ ꯍꯥꯏꯕ ꯇꯥꯏ
ꯍꯣꯏ ꯍꯣꯏ ꯐꯔꯦ ꯌꯥꯝ ꯐꯔꯦ
ꯌꯥꯝ ꯐꯥꯕꯅꯤ ꯀꯩꯅꯣ ꯆꯪꯕ ꯅꯨꯄꯥ ꯍꯧꯖꯤꯛ ꯆꯪꯕ ꯅꯨꯄꯥꯁꯗꯨ ꯅꯪꯒꯨꯝꯅ ꯗꯣꯔ ꯑꯃꯗ ꯆꯒꯦ ꯇꯧꯔꯤꯅꯦ ꯑꯗꯨꯒꯥ ꯍꯥꯡꯗꯧꯕꯅ ꯑꯃꯨꯛꯀ ꯍꯜꯂꯛꯏꯅꯦ
ꯑꯩ ꯑꯩ ꯍꯧꯖꯤꯛꯁꯦ ꯑꯩꯅ ꯎꯕꯗ ꯀꯩ ꯎꯏ ꯈꯪꯕ꯭ꯔꯥ
ꯀꯩꯅꫭ
ꯑꯩ ꯑꯩꯒꯤ ꯃꯃꯥꯡꯗꯀꯣ ꯑꯩ ꯑꯩ ꯑꯩꯗꯣ ꯌꯨꯝꯗ ꯂꯩꯔꯝꯕꯅꯦꯕ ꯑꯗꯣ ꯉꯥꯏꯍꯥꯛꯇꯪ ꯃꯄꯥꯟ ꯊꯣꯛꯄ ꯄꯅꯤꯕ ꯔꯤꯐ꯭ꯔꯦꯁ ꯑꯣꯏꯅꯤꯡꯕꯩ ꯑꯗꯨꯗ ꯑꯩꯒꯤ ꯃꯃꯥꯡꯗ ꯅꯨꯄꯤ ꯑꯃ ꯐꯝꯃ ꯂꯩꯌꯦꯕꯀꯣ
ꯍꫭꯏ
ꯑꯗꯣ ꯑꯉꯥꯎꯄꯤ ꯑꯃ ꯃꯥꯜꯂꯦ ꯃꯤꯉꯣꯟꯗ ꯀꯣꯜ ꯇꯧꯔ ꯂꯩꯔꯝꯃꯦꯕ ꯂꯩꯌꯦꯕ
ꯎꯝ ꯑꯗꯨ ꯑꯩꯁꯨ ꯀꫭ ꯑꯩꯁꯨ ꯀꯣ